ꯍꯜꯂꯣ ꯇꯥꯏꯌꯦ
ꯅꯨꯡꯉꯥꯏ ꯎꯝ ꯑꯩꯗꯣ ꯄꯨꯡ ꯑꯌꯨ ꯃꯁꯤꯡ ꯉꯥꯏꯌꯀꯣ ꯚꯥꯏ ꯑꯩꯁꯦ ꯍꯧꯗꯣꯡꯗꯣ ꯑꯝꯇ ꯄꯨꯈꯤꯒꯦ
ꯃ ꯁꯥꯏ ꯃꯪꯒꯤ ꯔꯣ
ꯍꯣꯏ ꯃꯤꯒꯤꯅꯦꯕ ꯍꯌꯦꯡ ꯂꯧꯕ ꯂꯥꯛꯀꯗꯕꯅꯦꯕ ꯑꯗꯨꯒꯤ ꯐꯔꯛꯇ ꯇꯥꯕꯗꯣ
ꯑ ꯂꯝꯕ ꯂꯩꯦ ꯈꯂꯅꯤ
ꯑꯩꯕꯨꯗꯤ ꯌꯣꯛꯅꯤꯡꯉꯦ ꯑꯗꯨꯔꯁꯨ ꯑꯩ ꯁ꯭ꯋꯥꯏꯗꯗꯤ ꯌꯣꯛꯄ ꯌꯥꯔꯣꯏꯕ ꯀꯣꯏꯒꯤꯅꯣ ꯑꯗꯨꯦ ꯑꯕꯗꯅꯦ
ꯑꯣ
ꯐ꯭ꯔꯦꯟꯇ ꯑꯣꯏꯔꯁꯨ ꯃꯤꯒꯤ ꯌꯨꯝꯅꯤꯅꯀꯣ ꯅꯨꯡꯉꯥꯏꯇꯦꯕ
ꯍꯣꯔꯣ ꯅꯪꯗꯣ
ꯄꯨꯡꯂꫭ꯫ ꯄꯨꯡꯗꯣ ꯄꯨꯡ ꯇꯔꯥꯗꯒꯤ ꯍꯧꯅ ꯑꯗꯨꯝ ꯄꯨꯡ ꯃꯉꯥꯥꯎ
ꯂꯥꯜꯂꯦꯅ
ꯎꯝ
ꯀꯩꯅꯣ ꯃꯤ ꯇꯧꯗ꯭ꯔꯤ ꯀꯔꯤꯒꯤ ꯄꯨꯔꯥ ꯐꯤꯔꯅꯤꯅ
ꯍꯥꯥ ꯀꯩꯕꯥ ꯑꯥ ꯅꯪ ꯏꯁꯇꯄꯦꯟꯅꯦꯕ ꯏꯁꯗꯤ
ꯑꯣ
ꯎꯄꯥꯏꯂꯩꯇꯦ꯫ ꯎꯄꯥꯏꯂꯩꯇꯦ꯫ ꯃꯅꯤꯄꯨꯔꯗ ꯏꯟꯇꯔꯟ ꯇꯧꯕ ꯍꯥꯏꯕꯁꯦꯕꯀꯣ
ꯃꯤ ꯑꯇꯣꯞꯄꯗꯤ ꯄꯤꯕ ꯃꯥꯜꯂꯦ꯫ ꯀꯣ
ꯃꯤ ꯑꯇꯣꯞꯄꯗꯤ ꯄꯤ ꯃꯥꯂꯦ ꯑꯗꯨ ꯃꯅꯤꯄꯨꯔꯒꯤ ꯕꯦꯡꯛꯗꯗꯤ ꯎꯄꯥꯏ ꯂꯩꯇꯦ ꯗꯨꯀꯥꯟ ꯑꯦꯛꯁꯄꯦꯛ
ꯏ
ꯈꯪꯅꯤꯡꯉꯦ ꯅꯪ ꯅꯪꯉꯁꯥꯢ ꯊꯥꯔꯛꯕꯗꯣ ꯍꯥꯏꯗꯤ ꯍꯥꯏꯒꯅꯤꯀꯣ
ꯍꯣꯏ ꯍꯣꯏ ꯍꯥꯏꯔꯣꯏ
ꯑꯩꯗꯣ ꯑꯩ ꯑꯗꯣ ꯎꯝ ꯀꯌꯥꯔ ꯋꯥꯟꯑꯦꯇꯤ
ꯋꯥꯟ ꯑꯦꯇꯤ ꯑꯥ ꯐꯩꯌꯦ ꯐꯩꯌꯦ
ꯆꯥꯛ ꯊꯣꯡꯈꯔꯕꯣ ꯅꯪꯕꯣ꯫
ꯊꯣꯡꯗ꯭ꯔꯤꯗ ꯑꯩ ꯑꯗꯨꯝ ꯂꯩ ꯍꯥꯏꯗꯤ ꯍꯧꯖꯤꯛꯀꯥꯟꯗꯣ ꯑꯩꯗꯣ ꯒ꯭ꯌꯥꯁꯇꯣ ꯂꯩꯇꯦꯕꯀꯣ ꯒ꯭ꯌꯥꯁꯇꯣ ꯂꯩꯇꯕꯅꯤꯅ ꯑꯗꯨꯝ ꯆꯥꯛ ꯎ ꯂꯩꯔꯒ ꯆꯥꯕꯅꯦ
ꯄꯩꯁ ꯄꯥꯏꯅ꯫
ꯑꯥ
ꯍꯥꯏꯅ
ꯑꯦꯕꯥ ꯎꯝ
ꯅ ꯑꯃꯨꯛꯀ ꯔꯔꯤꯐꯋꯦꯁ ꯇꯧꯗꯦ ꯅꯨꯀ ꯐ꯭ꯔꯦꯁ ꯇꯧꯗꯦ
ꯔꯤꯐ꯭ꯔꯦꯁ ꯇꯧꯕꯅꯦ ꯑꯗꯣ ꯅꯍꯥꯟ ꯆꯪꯕꯗꯒꯤ ꯍꯧꯛꯅ ꯆꯪꯈꯤꯒꯦ
ꯇꯃꯨ ꯍꯧꯔꯦ
ꯍꯣꯏ ꯍꯣꯔꯦꯟ ꯇꯧꯔꯦ
ꯖ ꯍꯂ
ꯎꯝ ꯁꯥꯕꯗꯣ ꯁꯥꯕꯗꯣꯋꯦꯗꯔꯁꯦꯀꯣ
ꯍꯦ ꯍꯤ
ꯀꯩꯕꯥ
ꯊꯦ
ꯍꯦ ꯁꯤꯡꯒꯤꯗꯣ
ꯑꯥ
ꯑ ꯅꯪ ꯒꯤ ꯁꯦꯟ ꯀꯌꯥ ꯆꯪꯒꯦ
ꯎꯝ ꯑꯩꯗꯣ ꯑꯗꯨꯝ ꯇꯔꯨꯛ ꯀꯨꯝꯕꯁꯨꫪꯝꯕꯅꯤ
ꯃꯨꯏ
ꯀꯩꯕ ꯃꯤꯍꯥꯏꯔꯣ
ꯃꯤ ꯅꯠꯇꯦ ꯑ ꯍꯣꯏ ꯃꯤ ꯍꯥꯏꯕ
ꯃꯤꯗꯣ ꯈꯤꯇꯪ ꯌꯥꯝꯕꯅꯤ ꯏ ꯐꯨꯔꯃꯤꯅꯤꯅ ꯍꯥꯞꯄꯗꯣ
ꯅꯪꯒ ꯁꯕꯝ ꯅꯪ ꯅꯪꯒ ꯇꯗꯦ ꯍꯥꯏꯃꯤꯅ
ꯑꯣ ꯑꯩꯒ ꯇꯧꯕꯗꯣ ꯅꯪꯒ ꯑꯩꯒꯤ ꯅꯨꯄꯥꯗꯪ ꯑꯣꯏꯔꯝꯒꯅꯤ
ꯑꯣ ꯁꯤꯁꯨ ꯇꯧ
ꯎꯝ ꯑꯇꯣꯞꯄꯗꯤ ꯇꯧꯗꯦꯗ
ꯑꯗꯨꯝ ꯌꯥꯝꯒꯦꯗꯤ ꯇꯧꯋꯦꯕꯣ ꯅꯩꯗꯨꯝ ꯌꯥꯝꯃꯦ ꯌꯥ ꯃꯇꯝ ꯍꯦꯟ
ꯎꯝ
ꯎ ꯎ
ꯁ ꯁꯤꯁꯤꯡꯒꯤ